ꯇꯥꯕ꯭ꯔꯥ
ꯇꯥꯏꯌ‌ꯦ ꯇꯥꯏꯌ‌ꯦ
ꯑꯁ ꯇꯨꯝꯈ꯭ꯔꯕ꯭ꯔꯣ ꯏꯕꯨꯡꯉꯣ
ꯏꯁ
ꯐꯖꯅ ꯇꯨꯝꯕ꯭ꯔꯣ
ꯕꯤꯠ ꯌꯥꯎꯗꯔ‌ꯦ
ꯑꯩꯠ ꯑꯦꯠ ꯑꯥꯋꯥꯔꯁ ꯌꯧꯗꯦꯕ
ꯕ‌ꯤꯠ ꯌꯥꯎꯗ‌ꯦꯕ ꯁꯨꯃꯥꯏꯅ ꯉꯥꯡꯒꯔꯕꯁꯤꯅ
ꯕꯤꯠ ‌‌ ꯕꯤꯠ ꯌꯥꯎꯗꯕ ꯕꯤꯠ ꯂꯩꯒꯗꯕꯅꯤꯅꯦ
ꯅꯪꯒꯤ ꯃꯤꯡꯁꯨ ꯑꯁ ꯅꯠꯇꯦꯗ ꯁꯤꯒꯨꯝꯕ ꯍꯥꯏꯒꯅꯨꯗ ꯅꯪꯗꯤ ꯀꯗꯥꯏꯗꯒꯤꯔꯣ
ꯉꯥꯏꯁꯨꯀꯣ ꯑꯩ ꯇꯨꯡ ꯑꯩ ꯂꯦꯇ꯭ꯔꯤ ꯆꯠꯀꯦ
ꯐꯥꯏ
ꯍꯦ ꯊꯝꯒꯅꯨ ꯑꯗꯣ
ꯉꯥꯏꯌꯣꯀꯣ ꯍꯜꯂꯛꯑꯣ ꯑꯃꯨꯛꯇꯪ ꯐꯖꯅ ꯍꯥꯏꯒꯗꯕꯅꯦ ꯍꯥꯏꯕ ꯃꯇꯝꯗ ꯅꯪꯒꯤꯗꯤ ꯌꯥꯔꯣꯏ ꯑꯗꯨꯃꯥꯏ ꯇꯧꯔꯗꯤ
ꯂꯨ
ꯍꯦꯍꯦ ꯑꯁ ꯔꯣꯡꯃꯩ ꯂꯣꯟ ꯉꯥꯡꯉꯤꯅꯦ ꯅꯪꯗꯤ ꯍꯣꯏ ꯁꯛꯄ ꯌꯥꯏꯗ ꯀꯔꯤ ꯏꯁꯩ ꯁꯛꯀꯦꯔꯣ ꯅꯪꯁꯨ ꯁꯛꯄ ꯌꯥꯕ꯭ꯔꯣ
ꯉꯥꯏꯌꯨꯀꯣ ꯑꯩ ꯑꯃꯨꯛ ꯀꯣꯜ ꯇꯧꯔꯛꯀꯦ ꯚꯥꯏ
ꯍꯦ ꯍꯦ ꯍꯦ ꯊꯝꯒꯅꯨ ꯊꯝꯒꯅꯨ ꯊꯝꯕ ꯌꯥꯗꯦ